ꯑꯩꯒꯤ ꯐꯖꯅ ꯇꯥꯕ꯭ꯔꯣ
ꯝ ꯑꯧ ꯈꯤꯇꯪ ꯀꯟꯈꯠꯄꯤꯔꯛꯑꯣ ꯏꯇꯥꯎ
ꯍꯣꯏ ꯑꯗꯣ ꯉꯁꯤ ꯃꯔꯛꯇ ꯐꯣꯟ ꯇꯧꯖꯔꯛꯏꯁꯦ ꯑꯩꯈꯣꯏꯒꯤ ꯑꯍꯥꯡꯕ ꯃꯇꯝꯗ ꯑꯩꯈꯣꯏꯒꯤ ꯃꯔꯨꯞ ꯅ ꯀꯔꯤ ꯀꯔꯤ ꯍꯩꯅꯕꯤ ꯇꯧꯕꯤꯒꯦ ꯑꯗꯨꯒ ꯇꯧꯔꯤꯕꯁꯤꯡꯗꯨꯒꯤ ꯀꯥꯟꯅꯕ ꯑꯃꯗꯤ ꯅꯨꯡꯉꯥꯏꯕ ꯒꯤ ꯃꯇꯥꯡꯗ ꯁꯨꯝ ꯈꯟꯅ ꯅꯩꯅꯖꯦꯅ ꯀꯣꯜ ꯇꯧꯖꯔꯛꯄꯅꯤ
ꯌꯥꯏ ꯌꯥꯏ ꯑ ꯏꯇꯥꯎꯒꯤꯗꯤ ꯏꯊꯥꯎꯒꯤꯗꯤ ꯀꯔꯤꯅ ꯑꯣꯏꯒꯦ ꯑꯍꯥꯡꯕ ꯃꯇꯝꯗ ꯍꯩꯅꯕꯤꯁꯤꯕꯨ
ꯑꯩꯒꯤ ꯀꯩꯅꯣꯁꯦ ꯍꯩꯅꯕꯤ ꯍꯥꯏ ꯇꯥꯔꯒꯗꯤ ꯑꯩꯈꯣꯏꯒꯤ ꯌꯥꯝꯅ ꯑꯥꯔꯊ ꯆꯦꯟꯕ ꯑꯃꯗꯤ ꯀꯥꯟꯅꯕ ꯄꯤꯕ ꯑꯗꯒꯤ ꯅꯍꯥꯁꯤꯡꯗ ꯑꯃꯗꯤ ꯇꯨꯡꯗ ꯑꯩꯈꯣꯏꯅ ꯈꯪꯉꯣꯏꯗꯕ ꯑꯗꯗꯒꯤ ꯊꯦꯡꯅꯔꯛꯀꯗꯕ ꯃꯌꯥꯝ ꯑꯃ ꯀꯥꯟꯅꯔ ꯄꯤꯕ ꯑꯩꯈꯣꯏ ꯑꯗꯨꯒꯨꯝꯕ ꯐꯤꯂꯝꯒꯨꯝꯕ ꯃꯨꯚꯤꯒꯨꯝꯕ ꯁꯤꯒꯨꯝꯕ ꯌꯦꯡꯕ ꯑꯗꯒꯤ ꯕꯤꯗꯤꯑꯣ ꯒꯦꯝ ꯉꯍꯥꯛ ꯁꯥꯟꯅꯕ ꯁꯤꯒꯨꯝꯕꯁꯤꯅ ꯑꯩꯒꯤ
ꯎꯝ
ꯃꯔꯨꯞꯀꯤꯗꯤ ꯀꯔꯤ ꯀꯔꯤ ꯀꯔꯤ ꯑꯣꯏꯕꯤꯒꯦ
ꯑꯩꯒꯤꯗꯤ ꯏꯇꯥꯎ ꯑꯩꯈꯣꯏꯒꯤ ꯍꯦꯛ ꯑꯍꯥꯡꯕ ꯃꯇꯝꯗ ꯉꯥꯏꯍꯥꯛ ꯄꯣꯊꯥꯕ ꯑꯣꯏꯅ ꯏꯁꯩ ꯇꯥꯕꯁꯦ ꯑꯩꯒꯤꯗꯤ ꯃꯔꯨ ꯑꯣꯏꯅ ꯏꯁꯩ ꯌꯥꯝ ꯇꯥꯛꯑꯦ ꯍꯥꯏꯇꯥꯔꯦ ꯑꯩꯒꯤꯗꯤ ꯏꯁꯩ ꯏꯁꯩ ꯌꯥꯝ ꯇꯥꯖꯩ ꯑꯇꯩ ꯀꯩꯁꯨ ꯊꯣꯏꯗꯣꯛꯄ ꯑꯍꯦꯟꯕꯗꯒꯤ ꯑꯩ ꯇꯨꯝꯕꯁꯤꯁꯨ ꯍꯩꯅꯕꯤꯔꯝꯅꯦ ꯍꯥꯏꯗꯣꯏꯔꯥ ꯈꯪꯗꯦꯅꯦ ꯇꯧ ꯑꯩꯕꯨ
ꯌꯥꯝ ꯅꯨꯡꯉꯥꯏꯔꯦ ꯏ ꯇꯥꯎꯒꯤ ꯋꯥꯔꯤꯁꯤꯁꯨ ꯑꯗꯨ ꯏꯇꯥꯎ ꯑꯩꯒꯤ ꯍꯩꯅꯕꯤꯒꯤ ꯃꯇꯥꯡꯗ ꯍꯥꯏꯐꯦꯠꯇꯪ ꯄꯖꯔꯛꯀꯦ ꯑꯣ ꯑꯗꯨꯃꯥꯏꯅ ꯁꯨꯝ ꯑꯍꯥꯡꯕ ꯃꯇꯝꯗ ꯃꯔꯛ ꯃꯛꯇꯖꯨ ꯑꯗꯨꯝ ꯚꯤꯗꯤꯑꯣ ꯒꯦꯝ ꯁꯥꯟꯅꯩ ꯑꯗꯨꯒ ꯑꯌꯥꯝꯕ ꯃꯇꯝꯗꯗꯤ ꯑꯩꯁꯤ ꯁꯨꯃꯥꯏꯅ ꯃꯔꯨ ꯑꯣꯏꯕ ꯌꯥꯝꯅ ꯐꯖꯕ ꯅꯨꯡꯒꯤ ꯑꯥꯔꯖ ꯆꯦꯝꯕ ꯐꯤꯂꯝꯒꯨꯝꯕ ꯌꯦꯡꯕꯖꯤꯅ ꯑꯩꯒꯤ ꯋꯥꯈꯜꯖꯤꯗ ꯍꯩꯅꯕꯤ ꯑꯃ ꯑꯣꯏ ꯇꯥꯔꯒꯖꯨ ꯑꯍꯥꯡꯕ ꯃꯇꯝꯅꯤ ꯈꯟ ꯇꯥꯔꯒꯖꯨ ꯃꯗꯨ ꯑꯩꯉꯣꯟꯗ ꯌꯥꯝꯅ ꯇꯥꯡꯕ ꯃꯇꯝꯅꯤ ꯁꯤꯒꯤ ꯃꯇꯝꯖꯤ ꯗ ꯑꯩꯉꯣꯟꯗ ꯈꯪꯖꯤꯟꯕ ꯇꯝꯖꯟꯕ ꯀꯌꯥ ꯑꯃ ꯑꯩꯉꯣꯟꯗ ꯐꯪꯉꯤ ꯃꯇꯝꯅꯤ ꯑꯗꯨꯅ ꯃꯁꯤꯃ ꯈꯪꯖꯟ ꯃꯇꯝꯗ ꯃꯁꯤꯃ ꯍꯩꯖꯤꯟ ꯃꯇꯝꯗ ꯇꯨꯡꯗ ꯀꯥꯟꯅꯔꯛꯀꯅꯤ ꯃꯤꯠ ꯅꯥ ꯁꯤꯡꯒꯅꯤ ꯁꯤꯒꯨꯝꯕ ꯌꯥꯝꯅ ꯃꯔꯨ ꯑꯣꯏꯕ ꯃꯇꯝꯖꯨ ꯑꯣꯏ ꯑꯍꯥꯡꯕ ꯃꯇꯝꯖꯤꯗ ꯑꯩꯈꯣꯏꯒꯤ ꯂꯦꯝꯅ ꯈꯟꯗꯕ ꯍꯥꯏꯕꯒꯤ ꯑꯗꯨꯒꯤ ꯋꯥꯍꯩꯗꯨꯃꯛꯅꯤ ꯑꯩꯅ ꯍꯥꯏꯖꯅꯤꯡꯉꯤꯖꯤ ꯑꯗꯣ ꯃꯔꯨꯞꯅ ꯍꯣꯏ ꯏꯁꯩ ꯇꯥꯕꯅꯤ ꯈꯣꯠꯄꯅꯤ ꯍꯥꯏ ꯑꯗꯣ ꯃꯔꯨꯞꯅ ꯇꯥꯔꯤꯕ ꯏꯁꯩꯁꯤ ꯈꯣꯏꯒꯤ ꯑꯥ ꯅꯨꯡꯉꯥꯏꯕꯒꯤ ꯏꯁꯩꯔꯥ ꯅꯨꯡꯉꯥꯏꯇꯕꯒꯤ ꯏꯁꯩꯔꯥ ꯑꯗꯨꯗ ꯏꯁꯩꯗꯨꯒꯤ ꯃꯔꯨ ꯑꯣꯏꯕ ꯀꯩꯀꯩ ꯀꯩꯀꯩ ꯍꯥꯏꯅꯤꯡꯉꯤꯕ ꯈꯣꯏꯒꯤ ꯑꯥꯔꯊ ꯌꯥꯝ ꯆꯦꯜꯂꯒ ꯃꯗꯨ ꯃꯔꯨꯞꯅ ꯀꯔꯤ ꯂꯧꯁꯟꯕ ꯉꯝꯕꯒꯦ ꯀꯔꯤ ꯀꯥꯟꯅꯕ ꯐꯪꯕꯒꯦꯗꯨ ꯑꯩꯉꯣꯟꯗꯁꯨ ꯈꯔ ꯇꯥꯛꯄꯤꯔꯛꯎ
ꯌꯥꯏ ꯌꯥꯏ ꯏꯇꯥꯎ ꯏꯇꯥꯎꯒꯤ ꯋꯥꯍꯪꯖꯤꯖꯨ ꯌꯥꯝ ꯐꯖꯩ ꯑꯈꯣꯏꯅ ꯇꯧꯔꯤꯖꯤ ꯑꯈꯣꯏꯅ ꯍꯩꯅꯕꯤ ꯑꯃ ꯑꯣꯏꯅ ꯂꯩꯔꯤꯕ ꯄꯣꯠꯁꯦ ꯑꯥꯔꯊ ꯆꯦꯟꯕ ꯄꯣꯠꯂ ꯆꯦꯟꯗꯕ ꯄꯣꯠꯂꯅ ꯏꯇꯥꯎꯅ ꯍꯪꯕꯤꯔꯛꯂꯤꯖꯤ ꯑꯩ ꯈꯨꯝꯖꯒꯦ ꯃꯌꯦꯛ ꯁꯦꯡꯅ ꯈꯨꯝꯒꯦ ꯏꯇꯥꯎ ꯑꯩ ꯏꯁꯩꯖꯦ ꯎꯝ ꯍꯣꯏ ꯏꯁꯩꯁꯦ ꯏꯁꯩ ꯇꯥꯕ ꯃꯤ ꯃꯌꯥꯝ ꯑꯃ ꯂꯩ ꯑꯩꯁꯨ ꯃꯌꯥꯝ ꯌꯥꯝ ꯇꯥꯏ ꯍꯥꯏ ꯑꯗꯣ ꯑꯩꯅ ꯃꯣꯏꯗꯒꯤ ꯍꯦꯜꯂꯦ ꯍꯥꯏꯕꯗꯤ ꯅꯠꯇꯦ ꯍꯣꯏ ꯑꯗꯨꯒ ꯏꯁꯩꯁꯦ ꯃꯈꯜ ꯃꯈꯜ ꯍꯥꯏꯗꯤ ꯂꯣꯟꯁꯨ ꯃꯈꯜ ꯃꯈꯜ ꯇꯥꯏ ꯂꯣꯟ ꯑꯃꯈꯛ ꯅꯠꯇꯦ ꯑꯗꯣ ꯇꯥꯔꯤꯕ ꯏꯁꯤꯡꯁꯤ ꯏꯁꯩꯁꯤꯡꯁꯤꯒꯤ ꯑꯥꯔꯊꯁꯦ ꯍꯣꯏ ꯅꯨꯡꯁꯤꯕꯒꯤ ꯌꯥꯎꯏ ꯑꯗꯨꯒ ꯅꯨꯡꯁꯤꯕ ꯀꯥꯏꯅꯈꯤꯕꯒꯤ ꯌꯥꯎꯏ ꯑꯗꯨꯒ ꯑꯩꯈꯣꯏꯒꯤ ꯄꯨꯟꯁꯤꯒ ꯃꯔꯤ ꯂꯩꯅꯕ ꯍꯥꯏꯇꯥꯔꯦ ꯄꯨꯟꯁꯤꯗ ꯑꯈꯣꯏ ꯏꯁꯥꯅ ꯏꯁꯥꯗ ꯁꯛꯆꯕ ꯏꯁꯩꯁꯨ ꯌꯥꯎꯏ ꯑꯈꯣꯏꯅ ꯏꯁꯥꯅ ꯏꯁꯥꯒꯤ ꯑꯋꯥꯕ ꯑꯃ ꯄꯨꯟꯁꯤ ꯂꯝꯕꯤ ꯈꯣꯡꯆꯠꯁꯤꯗ ꯄꯨꯟꯁꯤ ꯈꯣꯡꯆꯠꯁꯤꯗ ꯊꯦꯡꯅꯔꯤꯕ ꯑꯋꯥ ꯃꯌꯥꯝꯁꯤꯗ ꯄꯨꯛꯅꯤꯡ ꯊꯧꯒꯠꯄꯤꯕꯒꯤ ꯏꯁꯩꯁꯨ ꯃꯌꯥꯝ ꯑꯃ ꯌꯥꯎꯋꯤ ꯍꯥꯏꯇꯥꯔꯦ ꯏꯁꯩꯁꯦ ꯑꯈꯣꯏ ꯃꯥꯒꯤ ꯑꯥ ꯅꯨꯡꯒꯤ ꯑꯣꯏꯕ ꯑꯥꯔꯊꯖꯦ ꯑꯗꯨꯝ ꯃꯈꯜ ꯌꯥꯝ ꯂꯩ ꯏꯇꯥꯎ ꯈꯣꯏ ꯑꯈꯣꯏꯅꯒ ꯍꯦꯛ ꯊꯋꯥꯏꯒ ꯅꯨꯡꯉꯥꯏꯔ ꯇꯕ ꯃꯇꯝ ꯑꯈꯣꯏꯖꯨ ꯌꯥꯎꯗꯕ ꯅꯠꯇꯦ ꯏꯇꯥꯎ ꯍꯣꯏꯁꯨ ꯍꯦꯛ ꯌꯥꯎꯔꯝꯒꯅꯤ ꯑ ꯋꯥꯈꯜ ꯌꯥꯝ ꯁꯣꯟꯊꯔꯛꯄ ꯃꯇꯥꯡ ꯍꯥꯏꯇꯥꯔꯦ ꯑ ꯑꯗꯨꯝ ꯀꯥꯟꯗ ꯄꯨꯛꯅꯤꯡꯒ ꯍꯦꯛ ꯊꯧꯒꯠꯄꯤꯕ ꯏꯁꯩ ꯃꯌꯦꯛ ꯍꯥꯏꯇꯥꯔꯦ ꯑꯗꯨꯒꯨꯝꯕꯁꯨ ꯑꯗꯒꯤ ꯏꯁꯩ ꯃꯌꯦꯛ ꯈꯇꯪꯒꯤꯁꯨ ꯅꯠꯇꯕ ꯃꯥꯒꯤ ꯇꯥꯟꯊꯥ ꯍꯥꯏꯕꯁꯨ ꯂꯩ ꯈꯣꯏ ꯇꯥꯕꯗ ꯅꯨꯡꯉꯥꯏꯕ ꯑꯈꯣꯏ ꯍꯛꯆꯥꯡꯒ ꯇꯟꯗꯔꯝꯕꯖꯦ ꯍꯦꯛ ꯃꯗꯨꯒꯨꯝꯕ ꯇꯥꯔꯒ ꯍꯛꯆꯥꯡ ꯈꯤꯡꯕ ꯑꯥ ꯍꯛꯆꯥꯡ ꯇꯦꯛꯈꯠꯂꯛꯄꯒꯨꯝꯕ ꯍꯥꯏꯇꯥꯔꯦ ꯑꯗꯨꯃꯥꯏꯅ ꯑꯣꯏꯍꯟꯕ ꯑꯥ ꯑꯗꯨꯒ ꯏꯁꯩꯁꯦ ꯃꯈꯜ ꯃꯈꯜ ꯌꯥꯝꯃꯦ ꯍꯥꯏꯗꯨꯅꯤ ꯏꯇꯥꯎ ꯑꯩꯅ ꯍꯧꯖꯤꯛ ꯄꯟꯖꯔꯤꯕꯁꯤꯡꯗꯣ ꯑꯗꯨꯅ ꯑꯗꯨ ꯑꯗꯨꯒꯨꯝꯕ ꯃꯈꯜ ꯈꯔꯅꯤ ꯑꯗꯒꯤ ꯏꯁꯩꯁꯦ ꯆꯨꯝꯅꯒꯤ ꯑꯈꯣꯏꯒꯤ ꯅꯨꯡꯁꯤꯕ ꯍꯥꯏꯔꯒ ꯈꯣꯏꯗꯤ ꯅꯍꯥꯅꯤꯅ ꯋꯥꯈꯜꯖꯦ ꯍꯦꯛ ꯄꯥꯈꯪ ꯂꯩꯁꯥꯕꯤ ꯅꯨꯡꯁꯤꯅꯕ ꯑꯗꯨꯒꯨꯝꯕ ꯍꯦꯛ ꯈꯟꯕ ꯑꯗꯨ ꯈꯇꯁꯨ ꯅꯠꯇꯦ ꯑꯈꯣꯏꯒꯤ ꯃꯄꯥꯅ ꯃꯆꯥꯗ ꯁꯛꯄ ꯏꯁꯩ ꯃꯆꯥꯅ ꯃꯄꯥꯗ ꯑꯗꯒꯤ ꯃꯃꯥꯗ ꯑꯗꯨꯝꯕ ꯁꯛꯄ ꯏꯁꯩ ꯏꯇꯥꯎꯍꯣꯏꯁꯨ ꯑꯗꯨꯝ ꯃꯔꯛ ꯃꯔꯛꯇ ꯇꯥꯔꯝꯒꯅꯤ ꯈꯟꯖꯩ ꯑꯗꯨꯒꯨꯝꯕ ꯑꯗꯨꯒꯨꯝꯕꯁꯨ ꯂꯣꯏ ꯌꯥꯎꯋꯤ ꯅꯨꯡꯁꯤꯕ ꯍꯥꯏꯁꯤꯗ ꯅꯨꯡꯁꯤꯕꯁꯤꯃꯛ ꯈꯜ ꯌꯥꯝꯅ ꯌꯥꯝꯒꯔ꯭ꯦ ꯍꯥꯏꯗꯨꯅꯤ ꯏꯇꯥꯎ ꯗꯨꯃꯥꯏꯅ ꯂꯩ ꯏꯇꯥꯎ ꯑꯩ ꯍꯧꯖꯤꯛ ꯏꯁꯩꯒꯤ ꯐꯤꯕꯝꯁꯦ
ꯃꯃꯥ ꯃꯔꯨꯞꯀꯤ ꯋꯥꯁꯦ ꯇꯥꯕ ꯌꯥꯝ ꯅꯨꯡꯉꯥꯏ ꯏꯁꯩꯒꯤ ꯃꯇꯥꯡꯗ ꯌꯥꯝ ꯃꯔꯤꯛ ꯆꯨꯝꯅ ꯑꯩꯅꯁꯨ ꯈꯪꯗꯕ ꯀꯌꯥ ꯑꯃ ꯇꯥꯛꯄꯤꯔꯦ ꯍꯣꯏ ꯑꯩꯁꯨ ꯏꯁꯩꯗꯤ ꯈꯔ ꯇꯥꯖꯩ ꯇꯥꯖꯕꯗꯣ ꯑꯗꯨ ꯃꯔꯨꯞꯅ ꯍꯥꯏꯕꯤꯔꯛꯄꯖꯤꯗꯩꯩ ꯍꯦꯟꯅ ꯏꯁꯩꯁꯤꯒꯤ ꯃꯍꯥꯎꯁꯤ ꯑꯗꯨꯛꯀꯤ ꯃꯇꯤꯛ ꯂꯩꯔꯦ ꯈꯣꯏ ꯍꯥꯏꯅꯕꯁꯨ ꯂꯩ ꯏꯁꯩ ꯍꯥꯏꯕꯁꯤ ꯂꯣꯟ ꯇꯤꯟꯅꯗ꯭ꯔꯒꯁꯨ ꯑꯈꯣꯏꯒꯤ ꯁꯛ ꯃꯥꯟꯅꯗ꯭ꯔꯒꯁꯨ ꯏꯁꯩ ꯍꯥꯏꯕꯁꯤꯅ ꯑꯃꯠꯇ ꯑꯣꯏꯅ ꯄꯨꯟꯁꯤꯜꯂꯤ ꯀꯥꯏꯅ ꯍꯥꯏꯕꯒꯤ
ꯎꯝ
ꯑꯦꯃꯁꯨ ꯂꯩ ꯑꯗꯨꯒ ꯃꯔꯨꯞꯅ ꯁꯨꯃꯥꯏꯅ ꯏꯁꯩꯒꯤ ꯃꯍꯥꯎꯁꯤ ꯖꯤ ꯃꯨꯟꯅ ꯈꯪꯅ ꯇꯧꯕꯤ ꯇꯥꯕꯤꯕꯖꯤꯅ ꯃꯔꯨꯞꯇ ꯉꯍꯥꯛ ꯑꯋꯥꯕꯄꯣꯊꯥꯕ ꯉꯥꯍꯥꯛ ꯑꯁꯪꯕ ꯃꯇꯝꯗ ꯍꯩꯅꯕꯤ ꯑꯃ ꯑꯣꯏꯅ ꯊꯝ ꯇꯥꯔꯒꯖꯨ ꯃꯗꯨꯅ ꯀꯥꯟꯅꯕ ꯀꯌꯥ ꯑꯃ ꯄꯤꯔꯤ ꯋꯥꯈꯜ ꯅꯤꯡꯍꯟꯅꯔꯛꯄ ꯃꯇꯝꯗ ꯑꯗꯩ ꯋꯥꯈꯜ ꯅꯨꯡꯉꯥꯏꯕ ꯃꯇꯝ ꯑꯩ ꯃꯇꯝꯗ ꯃꯔꯨꯞ ꯍꯦꯛꯇ ꯑꯣꯏꯔꯤꯕꯁꯤ ꯏꯁꯩꯅꯦ ꯍꯥꯏꯕꯒꯤ ꯃꯣꯠꯇꯅꯤ ꯏꯇꯥꯎꯅ ꯊꯝꯕꯤꯔꯤꯁꯦ ꯑꯗꯨꯒ ꯍꯣꯏ ꯑꯇꯣꯞ ꯄ ꯃꯥꯒꯤ ꯃꯥꯒꯤ ꯍꯩꯅꯖꯕꯤ ꯂꯣꯏ ꯂꯩ ꯀꯅꯥꯒꯨꯝꯕ ꯑꯃꯅ ꯂꯥꯏ ꯌꯦꯛꯄ ꯀꯅꯥꯒꯨꯝꯕ ꯑꯃꯅ ꯖꯒꯣꯏ ꯁꯥꯕ ꯀꯅꯥ ꯀꯣꯏꯕ ꯆꯠꯄ ꯆꯤꯡ ꯀꯥꯕ ꯀꯅꯥꯒꯨꯝꯕ ꯑꯃꯅ ꯊꯣꯡ ꯊꯥꯛꯄ ꯄꯥꯝꯖꯕ ꯃꯈꯜ ꯀꯌꯥ ꯑꯃ ꯂꯩꯈ꯭ꯔꯦ ꯑꯗꯨꯅ ꯃꯥꯒꯤ ꯃꯥꯒꯤ ꯂꯩꯖꯔꯤꯕ ꯅꯨꯡꯉꯥꯏꯖꯕ ꯍꯩꯅꯖꯕ ꯀꯌꯥ ꯑꯃꯁꯤꯅ ꯑꯍꯥꯡꯕ ꯃꯇꯝꯗꯨꯗ ꯂꯦꯝꯅ ꯃꯥꯡꯍꯟꯗꯕꯤꯗ ꯇꯝꯁꯤꯜꯍꯧꯕ ꯈꯨꯠ ꯁꯥ ꯍꯩꯕꯒꯤ ꯊꯕꯛ ꯂꯧꯁꯤꯡ ꯍꯩꯕꯒꯤ ꯊꯕꯛ ꯀꯌꯥ ꯑꯃ ꯇꯧꯕꯁꯦ ꯃꯁꯤ ꯌꯥꯝ ꯐꯩꯅ ꯈꯜꯂꯤ ꯑꯗꯨ ꯃꯔꯨꯞꯅ ꯑꯈꯣꯏꯒꯤ ꯏꯁꯩ ꯇꯥꯕꯁꯤꯇ ꯅꯠꯇꯕ ꯑꯇꯣꯞꯄ ꯑꯈꯣꯏꯒꯤ ꯃꯔꯛ ꯃꯔꯛꯇꯁꯨ ꯍꯩꯅꯕꯤ ꯍꯥꯏꯕꯁꯤꯗꯁꯨ ꯑꯃꯇꯪꯗꯤ ꯑꯣꯏꯅꯗꯦ ꯑꯌꯥꯝꯕꯅ ꯑꯃ ꯑꯅꯤ ꯑꯍꯨꯝꯗꯨꯝ ꯁꯨꯅꯔꯤꯕ ꯑꯗꯨꯅ ꯂꯝꯅ ꯀꯔꯤ ꯀꯔꯤ ꯑꯇꯣꯞꯄ ꯍꯩꯅꯕꯤꯒꯗꯤ ꯁꯨꯝ ꯊꯝꯕꯤꯒꯦ ꯃꯣꯠ ꯊꯝꯕꯤꯌꯨ
ꯎꯝ ꯆꯨꯝꯃꯤ ꯆꯨꯝꯃꯤ ꯏꯇꯥꯎꯅ ꯍꯥꯏꯗꯣ ꯍꯣꯏ ꯑꯩ ꯏꯁꯩ ꯇꯥꯏ ꯑꯗꯨꯒ ꯑꯩꯅ ꯉꯁꯥꯏ ꯍꯥꯏꯕꯗꯣ ꯇꯨꯝꯕꯖꯤꯖꯨ ꯍꯩꯅꯕꯤ ꯑꯣꯏꯗꯣꯏꯔꯥ ꯍꯥꯏꯗꯣ ꯑꯩꯗꯤ ꯑꯍꯥꯡꯕ ꯃꯇꯝꯖꯦ ꯏꯁꯩꯖꯦ ꯇꯥꯔꯝꯃꯒ ꯍꯦꯛ ꯇꯨꯝꯗꯒꯤꯕꯒꯨꯝꯕ ꯑꯗꯨꯒꯨꯝꯕꯖꯨ ꯍꯦꯛ ꯌꯥꯎꯋꯤ ꯑꯗꯨꯅ ꯇꯨꯝꯕ ꯌꯥꯎꯋꯤ ꯑꯗꯨꯒ ꯍꯣꯏ ꯃꯔꯛ ꯃꯔꯛꯇ ꯋꯥꯔꯤ ꯂꯥꯏꯔꯤꯛꯀꯨꯝꯕ ꯍꯦ ꯍꯦꯛ ꯄꯥꯕꯁꯨ ꯌꯥꯎꯋꯦ ꯃꯁꯤꯁꯨ ꯑꯗꯨꯝ ꯍꯣꯏ ꯑꯩ ꯍꯩꯅꯕꯤ ꯃꯈꯜ ꯑꯃꯅꯤ ꯃꯁꯤ ꯌꯥꯝꯅ ꯍꯩꯅꯔꯨꯕꯗꯤ ꯅꯠꯇꯦ ꯑꯗꯨꯕꯨ ꯑꯥ ꯁꯨꯝ ꯌꯦꯡꯉꯨꯔꯀꯥꯟꯗꯗꯤ ꯉꯩꯍꯥꯛ ꯉꯍꯥꯛ ꯑꯍꯥꯡꯕ ꯃꯇꯝꯗꯒ ꯃꯇꯝ ꯂꯦꯟꯕ ꯑꯣꯏꯅ ꯂꯥꯏꯔꯤꯛꯀ ꯄꯥꯕꯁꯨ ꯑꯗꯨꯝ ꯌꯥꯎꯗꯕꯗꯤ ꯅꯠ ꯗꯤ ꯋꯥꯔꯤ ꯂꯥꯏꯔꯤꯛ ꯀꯨꯝꯕ ꯁꯤꯒꯨꯝꯕꯁꯤꯁꯨ ꯑꯩ ꯍꯩꯅꯕꯤꯅꯦꯅ ꯊꯝꯖꯟꯅꯤꯡꯉꯦ ꯑꯗꯣ ꯑꯩꯅ ꯑꯥ ꯑꯩꯅꯁꯨ ꯏꯇꯥꯎꯗ ꯍꯪꯒꯦ ꯈꯟꯕ ꯑꯝ ꯂꯩ ꯏꯇꯥꯎ ꯈꯣꯏ ꯉꯁꯥꯏꯒꯤ ꯏꯇꯥꯎꯅ ꯁꯨꯝ ꯐꯤꯂꯝꯒꯨꯝꯕ ꯌꯦꯡꯕ ꯕꯤꯗꯤꯑꯣ ꯒꯦꯝꯒꯨꯝꯕ ꯁꯥꯟꯅꯕꯁꯦ ꯏꯇꯥꯎ ꯑꯗꯨꯝ ꯃꯗꯨꯅ ꯏꯇꯥꯎ ꯀꯩ ꯍꯥꯏ ꯇꯥꯔꯦ ꯏꯇꯥꯎꯗ ꯚꯤꯗꯤꯑꯣ ꯒꯦꯝꯒꯨꯝꯕ ꯁꯥꯟꯅꯕꯁꯤꯅ ꯏꯇꯥꯎꯗ ꯅꯨꯡꯉꯥꯏꯕ ꯑꯗꯒꯤ ꯑꯋꯥꯕ ꯂꯩꯗꯅ ꯏꯇꯥꯎꯅ ꯊꯦꯡꯅꯕ ꯋꯥꯈꯜꯗ ꯐꯥꯎꯕꯗꯣ ꯈꯤꯇꯪ ꯊꯝꯕꯤꯌꯨꯅꯦ ꯚꯤꯗꯤꯑꯣ ꯒꯦꯝ ꯁꯥꯟꯅꯕꯗ ꯐꯥꯎꯕꯗ
ꯍꯣꯏ ꯚꯤꯗꯤꯑꯣ ꯒꯦꯝꯖꯦ ꯁꯥꯟꯅꯕꯖꯤ ꯀꯅꯥꯒꯨꯝꯕ ꯑꯝꯗꯤ ꯑꯦꯗꯤꯛ ꯆꯨꯔꯒ ꯁꯨꯃꯥꯏꯅ ꯃꯇꯝ ꯑꯗꯨꯝ ꯃꯥꯡꯍꯜꯂꯒ ꯂꯩꯕꯁꯨ ꯌꯥꯎꯋꯦ ꯑꯗꯨꯕꯨ ꯑꯩꯒꯤ ꯑꯣꯏꯅꯗꯤ ꯑꯗꯨꯝ ꯑꯩꯅ ꯑꯍꯥꯡꯕ ꯃꯇꯝꯗ ꯍꯥꯏꯕꯁꯦ ꯑꯩ ꯇꯁꯦꯡꯅ ꯍꯥꯏꯔꯒꯗꯤ ꯑꯩꯁꯦ ꯑꯗꯨꯝ ꯅꯥꯏꯇꯣꯝ ꯈꯤꯇꯪ ꯇꯥꯔꯛꯄ ꯃꯇꯝꯗ ꯋꯥꯈꯜ ꯍꯦꯛꯇ ꯋꯥꯒꯟꯕ ꯃꯤꯁꯛ ꯑꯃ ꯑꯣꯏꯒꯜꯂꯤ ꯏꯇꯥꯎ ꯑꯗꯨꯅ ꯋꯥꯈꯜ ꯋꯥꯕꯁꯤ ꯑꯩꯒꯤ ꯍꯩꯅꯕꯤ ꯑꯣꯏꯕꯁꯤ ꯀꯔꯤꯅꯣ ꯃꯇꯝꯗ ꯑꯩ ꯃꯇꯝ ꯑꯃ ꯍꯦꯛꯇ ꯅꯣꯡꯃꯅ ꯋꯥꯈꯜ ꯈꯔ ꯋꯥꯔꯛꯄ ꯃꯇꯝ ꯅꯥꯏꯇꯣꯝ ꯇꯥꯔꯛꯄ ꯃꯇꯝꯗ ꯑꯈꯣꯏꯒꯤ ꯐꯤꯂꯝꯒꯨꯝꯕ ꯌꯦꯡꯅꯤꯡꯉꯛꯇ ꯃꯇꯥꯡꯁꯨ ꯌꯥꯎꯋꯤ ꯃꯇꯝꯖꯤꯗꯗꯤ ꯚꯗꯤꯑꯣ ꯒꯦꯝꯁꯤ ꯁꯥꯟꯅꯔ ꯒꯔ꯭ ꯑꯩꯒꯤ ꯍꯧꯖꯤꯛ ꯍꯧꯖꯤꯛ ꯑꯩꯒꯤ ꯋꯥꯈꯜꯗ ꯋꯥꯔꯤꯕ ꯄꯣꯠꯂꯨꯝ ꯀꯌꯥ ꯑꯃꯖꯤ ꯉꯥꯇꯪ ꯅꯥꯊꯩꯒꯔꯥ ꯑꯩꯅ ꯁꯥꯟꯅꯔꯤꯕ ꯄꯣꯠꯇꯨꯗ ꯐꯠ ꯂꯥꯎꯅ ꯑꯣꯟꯖꯜꯂꯒꯥ ꯋꯥꯈꯜꯗ ꯇꯪ ꯑꯋꯥ ꯄꯣꯊꯥꯕ ꯁꯨꯃꯥꯏꯅ ꯀꯥꯎꯊꯣꯛꯍꯟꯕ ꯁꯤꯖꯤꯅ ꯑꯩꯒꯤ ꯍꯤꯗꯥꯛ ꯑꯃ ꯑꯣꯏꯅ ꯁꯤꯖꯤꯟꯅꯕ ꯍꯥꯏꯇꯥꯔꯦ ꯑꯗꯨꯅ ꯀꯥ ꯍꯦꯟꯅ ꯃꯁꯤꯗ ꯃꯠ ꯃꯇꯝ ꯃꯥꯡꯍꯟꯗꯅ ꯈꯣꯠꯇꯅ ꯇꯧꯕꯒꯤꯗꯤ ꯅꯠꯇꯦ ꯑꯗꯨꯅ ꯁꯥꯟꯅꯔꯤꯕꯁꯦ ꯃꯁꯤꯁꯤꯅ ꯍꯦꯟꯅ ꯍꯩꯅꯕꯤ ꯑꯗꯒꯤ ꯍꯦꯟꯗꯣꯛꯈꯤꯗꯅ ꯅꯍꯥꯛ ꯅꯍꯥꯛꯀꯤ ꯑꯋꯥꯕ ꯊꯥꯕꯩ ꯍꯦꯟꯇꯣꯛ ꯑꯗꯨꯅ ꯁꯨꯝ ꯃꯇꯝ ꯑꯍꯥꯡꯈꯤꯕꯖꯤꯗꯤ ꯐꯠꯇꯦ ꯑꯩꯒꯤ ꯃꯣꯠꯇꯣ ꯊꯝꯖꯅꯤꯡꯉꯤ ꯑꯗꯨꯃꯥꯏꯅ ꯑꯗꯨꯅ ꯀꯥꯟꯅꯕꯗꯤ ꯑꯗꯨꯝ ꯑꯩꯈꯣꯏꯅ ꯃꯤꯑꯣꯏꯕ ꯑꯩꯈꯣꯏꯅ ꯁꯤꯖꯤꯟꯅꯕ ꯍꯥꯏꯔꯤꯉꯩ ꯍꯤꯔꯝ ꯈꯨꯗꯤꯡꯃꯛ ꯄꯣꯠ ꯈꯨꯗꯤꯡꯃꯛ ꯊꯕꯛ ꯈꯨꯗꯤꯡꯃꯛ ꯂꯣꯏꯅ ꯐꯩ ꯑꯩꯈꯣꯏꯅ ꯁꯤꯖꯤꯟꯅꯕꯗ ꯀꯥꯉꯕ ꯑꯗꯒꯤ ꯅꯤꯌꯣꯝ ꯁꯣꯏ ꯇꯥꯔꯒꯗꯤ ꯀꯥꯡꯂꯣꯟ ꯁꯣꯏ ꯇꯥꯔꯒꯗꯤ ꯐꯠꯇꯦ ꯍꯥꯏꯕꯁꯤꯅ ꯑꯩꯅ ꯃꯔꯛꯇ ꯊꯝꯖꯅꯤꯡꯉꯤꯁꯦ
ꯎꯝ ꯌꯥꯝ ꯆꯨꯝꯕ ꯋꯥꯐꯝꯅꯤ ꯏꯇꯥꯎ ꯑꯩꯈꯣꯏꯒꯤ ꯈꯨꯗꯤꯡꯃꯛꯁꯦ ꯀꯥꯟꯅꯕ ꯀꯥꯟꯅꯗꯕ ꯑꯃꯃꯝ ꯂꯣꯏ ꯂꯩ ꯍꯥꯏꯕꯗꯨꯅꯤ ꯉꯁꯥꯏꯒꯤ ꯏꯇꯥꯎꯅ ꯍꯥꯏꯕꯤꯔꯤꯁꯤꯁꯨ ꯌꯥꯝꯅ ꯃꯌꯦꯛ ꯁꯦꯡꯅ ꯌꯥꯝ ꯆꯨꯝꯅ ꯍꯥꯏꯕꯤꯔꯑꯦ ꯍꯥꯏꯗꯤ ꯃꯟꯕ ꯍꯥꯏꯕꯁꯤꯃ ꯀꯔꯤꯝꯇ ꯑꯐꯕ ꯑꯣꯏꯗꯦ ꯍꯥꯏꯕꯗꯣ ꯃꯟꯕ ꯍꯦꯟꯃꯟꯕ ꯍꯥꯏꯕꯁꯤꯅ ꯑꯩꯈꯣꯏꯗ ꯀꯥꯟꯅꯕ ꯑꯐꯕ ꯑꯝꯇ ꯄꯨꯔꯛꯇꯦ ꯍꯥꯏꯕꯗꯨꯅꯤ ꯏꯇꯥꯎꯅ ꯍꯥꯏꯕꯤꯔꯤꯁꯦ ꯕꯤꯗꯤꯑꯣ ꯒꯦꯝꯁꯦ ꯂꯣꯏꯅꯃꯛ ꯐꯠꯇꯕ ꯅꯠꯇꯦ ꯉꯥꯏꯍꯥꯛꯀꯤ ꯑꯩꯈꯣꯏꯒꯤ ꯋꯥꯔꯛꯄ ꯃꯇꯝꯗ ꯄꯣꯊꯥꯅꯤꯡꯕ ꯃꯇꯝꯗ ꯚꯤꯗꯤꯑꯣ ꯒꯦꯝ ꯁꯥꯟꯅꯔꯒ ꯄꯣꯊꯥꯕ ꯌꯥꯏ ꯍꯥꯏꯕꯗꯨꯅꯤ ꯑꯋꯥꯕ ꯀꯥꯎꯍꯟꯕ ꯉꯀꯤ ꯉꯁꯥꯏꯒꯤ ꯋꯥꯔꯨꯕ ꯃꯌꯥꯝꯗꯣ ꯚꯤꯗꯤꯑꯣ ꯒꯦꯝꯗꯣ ꯁꯥꯟꯅꯔ ꯈꯤꯇꯗ ꯑꯣꯏꯔꯁꯨ ꯑꯋꯥꯕ ꯀꯥꯎꯍꯟꯕ ꯅꯥꯊꯩꯕꯗꯨꯅꯤ ꯏꯇꯧꯎꯅ ꯇꯥꯛꯄꯤꯔꯤꯁꯤ ꯎꯝ
ꯑꯗꯨꯒ ꯑꯔꯣꯏꯕꯗꯨꯁꯨ ꯑꯩꯅ ꯏꯇꯥꯎ ꯗ ꯍꯥꯏꯅꯤꯡꯉꯤꯁꯦ ꯑꯩꯈꯣꯏ ꯃꯤꯑꯣꯏꯕꯁꯤ ꯃꯤꯑꯣ ꯂꯩꯔꯤꯕ ꯁꯥ ꯃꯌꯥꯝꯁꯤꯗꯒꯤ ꯖꯤꯕ ꯃꯌꯥꯝꯁꯤꯗꯒꯤ ꯃꯤꯑꯣꯏꯕꯁꯤ ꯋꯥꯈꯜ ꯋꯥꯒꯟꯕ ꯑꯗꯨ ꯋꯥꯈꯜꯗ ꯅꯨꯡꯁꯤꯕ ꯐꯥꯎꯕ ꯑꯄꯥꯝꯕ ꯐꯥꯎꯕ ꯀꯜꯂꯛꯄ ꯐꯥꯎꯕ ꯁꯥꯎꯅꯤꯡꯕ ꯐꯥꯎꯕ ꯁꯤꯒꯨꯝꯕꯁꯦ ꯂꯣꯏꯅꯃꯛ ꯐꯥꯎꯕ ꯉꯝꯕꯅꯤꯅ ꯑꯩꯈꯣꯏ ꯃꯤꯑꯣꯏꯕꯅ ꯆꯦꯛꯁꯤꯟꯒꯗꯕꯁꯤ ꯅꯥꯏꯇꯣꯝꯅꯔꯛꯄ ꯃꯇꯝꯗꯅꯦ ꯍꯥꯏꯕ ꯋꯥꯍꯩꯁꯤ ꯄ꯭ꯔꯃꯥꯟ ꯄꯥꯊꯩ ꯑꯍꯜ ꯂꯃꯟ ꯀꯌꯥ ꯑꯃ ꯊꯝꯕꯤꯔꯝꯃꯤ ꯅꯥꯏꯇꯣꯝ ꯂꯩꯔꯛꯄ ꯃꯇꯝ ꯑꯩꯈꯣꯏꯅ ꯑꯍꯥꯡꯕ ꯇꯥꯔꯛꯄ ꯃꯇꯝꯗ ꯑꯩꯈꯣꯏꯒꯤ ꯋꯥꯈꯜꯁꯤꯗ ꯑꯩꯈꯣꯏꯒꯤ ꯀꯣꯛꯁꯤꯗ ꯂꯥꯛꯀꯗꯕ ꯑꯐꯕ ꯐꯠꯇꯕ ꯀꯌꯥ ꯑꯁꯤ ꯑꯩꯈꯣꯏꯅ ꯍꯩꯅ ꯁꯤꯡꯅ ꯉꯍꯥꯛꯀꯤ ꯐꯠꯇꯕꯗꯨ ꯂꯝꯕꯤꯗ ꯆꯠꯇꯕꯤꯗ ꯍꯩꯅꯕꯤ ꯑꯃꯗ ꯑꯐꯕ ꯍꯩꯅꯕꯤ ꯑꯃꯗ ꯑꯩꯈꯣꯏꯒꯤ ꯅꯨꯡꯇꯤꯒꯤ ꯅꯍꯥꯛ ꯍꯥꯡꯉꯛꯄ ꯃꯇꯝꯗ ꯃꯗꯨꯅ ꯑꯩꯈꯣꯏꯅ ꯇꯣꯏ ꯇꯣꯏ ꯇꯧꯔꯒ ꯑꯩꯈꯣꯏꯒꯤ ꯁꯥꯟꯅꯕꯕꯨ ꯄꯥꯝꯕꯅꯤ ꯈꯪꯗꯦ ꯏꯁꯩ ꯇꯥꯕ ꯄꯥꯝꯃꯦ ꯈꯪꯗꯦ ꯇꯧꯅ ꯄꯥꯝꯕ ꯑꯗꯨꯃꯥꯏꯅ ꯑꯗꯒꯤ ꯉꯥꯏꯍꯥꯛ ꯑꯩꯈꯣꯏꯒꯤ ꯂꯥꯏꯌꯦꯛ ꯑꯩ ꯄꯥꯝꯃꯤꯗ ꯁꯨꯃꯥꯏꯅ ꯍꯩꯅꯕꯤ ꯑꯃ ꯊꯝꯕꯤꯗꯨꯅ ꯑꯩꯈꯣꯏꯒꯤ ꯅꯥꯏꯇꯣꯝ ꯇꯥꯔꯛꯄ ꯃꯇꯝꯗ ꯈꯜꯂꯛꯀꯗꯕ ꯐꯠꯇꯕ ꯋꯥꯈꯜ ꯇꯧꯔꯛꯀꯗꯕ ꯐꯠꯇꯕ ꯊꯕꯛ ꯀꯌꯥ ꯑꯁꯤꯗꯒꯤ ꯑꯩꯈꯣꯏꯊ ꯅꯥꯏꯊꯩꯗꯨꯅ ꯂꯩꯃꯤꯟꯅꯁꯤ ꯍꯥꯏꯗꯨꯅ ꯑꯩꯒꯤ ꯃꯣꯠꯇ ꯊꯝꯖꯒꯦ ꯑꯗꯨꯅ ꯃꯔꯨꯞꯀ ꯉꯁꯤ ꯁꯤꯒꯤ ꯃꯇꯥꯡꯗ ꯋꯥꯔꯤ ꯁꯥꯟꯅꯕꯁꯦ ꯑꯗꯨꯛꯀꯤ ꯃꯇꯤꯛ ꯅꯨꯡꯉꯥꯏꯖꯩ ꯃꯇꯨꯡꯗꯁꯨ ꯃꯔꯨꯞꯀ ꯋꯥꯔꯤ ꯋꯥꯇꯥꯏ ꯀꯌꯥ ꯑꯃ ꯁꯥꯟꯅꯈꯤꯁꯦ
ꯍꯣꯏ
ꯉꯒꯤꯗꯤ
ꯌꯥꯝ ꯅꯨꯡꯉꯥꯏꯔꯦ ꯏ ꯇꯥꯎ ꯑꯩꯁꯨ ꯍꯣꯏ ꯍꯣꯏ ꯏꯇꯥꯎ ꯀꯥꯏꯅꯔꯁꯤ ꯏ ꯇꯥꯎ
ꯀꯥꯏꯗꯁꯤ ꯀꯥꯏꯗꯁꯤ